ꯇꯥꯏꯌꯦ꯫
ꯑꯣ꯫
ꯀꯩꯗꯧꯔ ꯂꯩꯒꯦ꯫
ꯊꯕꯤ ꯆꯥꯔꯤꯌꯦ ꯊꯕꯤ꯫
ꯏꯁꯁ ꯑꯩꯗꯤ ꯍꯧꯗꯣꯡ ꯆꯥꯔꯒ ꯂꯩꯌꯦ꯫ ꯍꯥꯏꯔꯛꯀꯗ꯭ꯔꯥ ꯍꯥꯏꯔ ꯊꯕꯤ ꯆꯥꯔꯒ ꯂꯩꯌꯦ꯫ ꯅꯪꯒꯤ ꯍꯧꯗꯣꯡꯗ ꯃꯥꯡ ꯀꯥꯎꯊꯣꯛꯄ ꯉꯝꯗ꯭ꯔꯦꯅ ꯅ ꯀꯃꯥꯏꯅ
ꯍꯌꯦꯡ ꯐꯥꯎ ꯅꯤꯡꯁꯤꯡꯉꯣ ꯍꯅꯨꯔꯐꯥꯎꯕ
ꯑꯗꯨ ꯑꯅꯤꯒꯨꯝ ꯑꯃꯒ ꯑꯃꯨꯛꯇꯪꯁꯨ ꯄꯤꯗ꯭ꯔꯗꯤ ꯑꯗꯨꯝ ꯅꯤꯡꯁꯤꯡꯂꯛꯇꯧ ꯃꯥꯜꯂꯤꯅꯦ ꯅꯪ ꯍꯧꯗꯣꯡꯗꯣ ꯅꯤꯡꯗꯥꯝꯂ
ꯑꯗꯨ ꯑꯗꯨꯅꯦꯤ ꯍꯥꯏꯗꯤ ꯄꯤꯔꯛ ꯊꯣꯛꯈ꯭ꯔꯗꯤ ꯅꯨꯡꯁꯤꯕꯗꯨꯣ ꯂꯣꯏꯈ꯭ꯔꯅꯤꯗꯅꯀꯣ ꯄꯤꯗ꯭ꯔꯗꯤ ꯑꯗꯨꯝ ꯅꯤꯡꯁꯤꯡꯉꯃꯤꯅ ꯅꯪ ꯑꯗꯨꯝ ꯅꯨꯡꯁꯤꯗꯣꯏꯅꯦꯕ
ꯑꯁ ꯑꯗꯨꯗꯤ ꯎ ꯎ ꯎꯗꯅ ꯅꯨꯡꯁꯤꯕꯁꯦ ꯌꯥꯎꯗꯦꯅꯦ
ꯑꯦ ꯐꯪꯗꯕꯗꯨꯅꯤ ꯀꯩꯅꯣ ꯍꯦꯟꯅ ꯍꯦꯟꯅ ꯅꯨꯡꯁꯤꯕꯩ ꯑꯗꯨꯝ ꯄꯥꯝ ꯂꯩ
ꯑꯦꯁ ꯑꯩꯗꯤ ꯇꯨꯅ ꯄꯥꯝꯗꯤꯅꯦ ꯑꯩꯗꯤ ꯏꯅꯥꯛꯇ ꯊꯝꯃꯒ ꯑꯗꯨꯃꯥꯏꯅ ꯇꯧꯕꯅ ꯐꯔꯦ ꯁ
ꯌꯦꯡꯉꯣ ꯅꯪ ꯈꯪꯗꯕꯩꯅꯦ ꯅꯪ ꯑꯃꯨꯛꯈꯐꯥꯎ ꯈꯪꯗꯕꯩꯅꯦ ꯅꯪ ꯑꯝꯇꯪ ꯇ꯭ꯔꯥꯏ ꯇꯧꯔ ꯌꯦꯡꯉꯣ ꯐꯪꯗꯕꯤ ꯁꯤꯗ ꯑꯗꯨꯝ ꯌꯦꯡꯉꯣꯕꯀꯣ ꯑꯗꯨꯑꯣꯏꯗꯤ ꯅꯪ ꯈꯪꯒꯗꯕꯅꯤ ꯁꯤ ꯐꯪꯗꯝꯕꯅ ꯍꯦꯟꯅ ꯅꯨꯡꯁꯤ ꯍꯥꯏꯔꯛꯇꯄꯣꯏꯅꯤ ꯁꯤ ꯍꯥꯏꯅꯔꯤꯗꯣ ꯈꯪꯗ꯭ꯔꯣ
ꯐꯪꯗꯝꯅꯤꯅꯥ ꯅꯨꯡꯁꯤ ꯌꯦꯅ ꯍꯥꯏꯅꯩꯗꯨ ꯈꯪꯗ꯭ꯔꯣ ꯇꯥꯕ꯭ꯔꯣ ꯅꯕꯅꯤ ꯅꯨꯡꯁꯤ ꯍꯥꯏꯌꯦ ꯊꯝꯕꯥꯜꯗꯣ
ꯇꯥꯕ꯭ꯔꯣ